ꯍꯦꯜꯂꯣ
ꯇꯥꯕ꯭ꯔꯣ
ꯎꯝ ꯇꯥꯏꯌꯦ
ꯑꯣꯈꯦ꯫
ꯇꯥꯕ꯭ꯔꯥ
ꯇꯥꯏ ꯇꯥꯏ ꯁꯦꯡꯉꯤ ꯑꯩꯈꯣꯏꯅ ꯂꯣꯡ ꯗꯤꯁꯇꯦꯟꯁꯀꯤ ꯃꯇꯥꯡꯗ ꯍꯥꯏꯕ ꯅꯠꯇ꯭ꯔꯣꯅ
ꯑꯗꯨ ꯍꯥꯏꯕ ꯌꯥꯕ꯭ꯔꯣ
ꯅ ꯗꯤꯁꯇ꯭ꯔꯤ ꯍꯥꯏꯕ ꯌꯥꯏꯗ
ꯑꯗꯨꯇ ꯍꯥꯏꯕꯗꯤ ꯉꯏꯈꯣ ꯀꯣ
ꯎꯝ ꯎꯝ
ꯎꯝ ꯀꯩꯅꯣꯗ ꯆꯪꯉꯒꯣꯅꯦ
ꯎꯝ ꯌꯥꯔꯝꯒꯅꯤ ꯀꯩꯅꯣ ꯑꯊꯤꯡꯕ ꯂꯩꯇꯦ ꯑꯊꯤꯡꯕ ꯂꯩꯇꯦ
ꯌꯥꯗ꯭ꯔꯒꯗꯤ ꯍꯥꯏꯕꯥ ꯋꯥꯅꯤꯗ
ꯁꯤ ꯑꯁꯤꯒꯨꯝꯕꯁꯤ ꯁꯤꯅꯤꯅꯦ ꯁꯥꯟꯅꯥꯗꯕꯁꯦ ꯏꯕꯥꯅꯤꯒꯤ ꯂꯥꯖ ꯏꯁꯇꯣꯔꯤꯁꯦ ꯄꯕꯂꯤꯛꯛꯇ ꯑꯣꯅꯥꯔꯥ ꯂꯣꯏꯔꯦ ꯀꯩꯅꯣ
ꯁꯨ
ꯁꯨ
ꯍ
ꯑ ꯎꯝ ꯂꯣꯡ ꯂꯣꯡ ꯗꯤꯁꯇꯦꯟꯁꯇ ꯅꯃꯤ ꯏ ꯏꯔꯒ ꯁꯥꯥꯃꯔꯤꯉ ꯐꯥꯔꯒ ꯉꯝꯗ꯭ꯔꯒ ꯀꯩꯅꯥꯈꯤꯕꯗꯣ ꯑꯗꯨꯒꯤꯅꯤꯅꯦ
ꯏꯕꯥꯅꯤ ꯀꯣꯏ ꯀꯣꯏ ꯏꯕꯥꯅꯤ ꯑꯩꯈꯣꯏ ꯅꯥꯈ꯭ꯔꯗꯤ ꯅꯪ ꯂꯥꯛꯄ ꯆꯥꯕ ꯑꯩꯉꯣꯟꯗ ꯋꯥꯔꯤ
ꯋꯥꯔꯤꯔꯤꯗꯤ ꯑ ꯌꯔꯦ
ꯌꯧꯔꯦ ꯌꯧꯔꯦ ꯂꯣꯏꯁꯤꯟꯅꯤꯉꯥꯏ ꯌꯥꯔꯦ ꯑꯦꯒ꯭ꯔꯤꯦꯟ ꯑꯦꯒ꯭ꯔꯤꯃꯦꯟ ꯂꯣꯏꯁꯤꯅꯤꯡꯉꯥꯏ ꯀꯆ ꯑꯃꯗꯨ ꯑ ꯑꯁ ꯅꯪꯖ ꯋꯥꯔꯤ ꯂꯣꯏꯁꯤꯅꯤꯉꯥꯏ ꯍꯥꯏꯕꯅꯦ ꯑꯁ ꯎꯝ ꯄꯒꯃꯅꯤꯦ
ꯉꯁꯥꯏ ꯅꯨꯄꯤ ꯑꯃꯅ ꯑꯩꯉꯣꯟꯗ ꯀꯣꯜ ꯇꯧꯔꯛꯑꯦ ꯍꯥꯏꯕꯗꯣ
ꯑꯣ
ꯑꯁꯤ ꯅꯨꯄꯤ ꯑꯣꯏꯗꯣꯏꯅꯦ ꯀꯩꯩꯅꯣ ꯁꯦꯂꯤꯟ ꯑꯁꯥ ꯍꯥꯏꯕ ꯅꯨꯄꯤꯗꯣ
ꯃꯗꯨꯗꯤ ꯃꯗꯨꯗꯤ ꯌꯥꯔꯣꯏ ꯅꯪꯁꯨ
ꯍꯥ
ꯀꯩꯅꯣꯃ ꯀꯩꯅꯣꯃꯗꯤ ꯌꯥꯔꯣꯏꯕ ꯍꯣꯏ ꯍꯣꯏ ꯍꯣꯏ ꯍ ꯑꯣꯀꯦ
ꯑꯦ ꯅ ꯅꯪ ꯀ ꯍꯥꯏꯔ ꯏꯕꯀꯣ
ꯑꯥ
ꯑꯣ ꯑꯣ ꯑꯣꯦ ꯊ ꯍꯦ ꯑꯣ ꯑꯣ
ꯎꯝ
ꯄꯤ
ꯀ ꯑꯥ ꯉꯁꯥꯏ ꯈ꯭ꯔꯤꯁꯃꯥꯁ ꯈ꯭ꯔꯤꯁꯃꯥꯁꯀꯤꯗ ꯋꯥꯔꯤ ꯏꯕꯥꯅꯤ ꯂꯣꯏꯗ꯭ꯔꯤꯅꯦ ꯇꯔꯟ ꯕꯥꯏꯇꯔꯟ ꯍꯥꯏꯔꯒ ꯃꯊꯪ ꯃꯊꯪ ꯋꯥꯔꯤ ꯁꯥꯔꯛꯀꯦꯔꯒ ꯑꯃ ꯑꯃꯗ ꯄꯜꯂ ꯊꯣꯛꯈꯔꯦꯅꯦ ꯈ꯭ꯁꯃꯁ ꯈ꯭ꯔꯤꯁꯃꯥꯁ ꯃꯇꯝꯗ ꯑꯩ ꯀꯩꯅꯣꯃ ꯇꯧꯕꯅꯤ ꯑꯗꯨꯝ ꯁꯦꯚꯤꯡ ꯇꯧꯔꯒ ꯄꯣꯠꯆ ꯏꯁꯥ ꯏꯅ ꯂꯩꯩ ꯑꯁ ꯅꯍꯥꯟꯗꯤ ꯅꯨꯄꯥ ꯅꯨꯄꯥ ꯂꯨꯄꯥ ꯂꯨꯄꯥꯗꯅ ꯁꯦꯐ ꯇꯧꯔꯒ ꯆꯅꯤ ꯆꯍꯨꯝ ꯀꯥꯏꯗꯅ
ꯑ
ꯅꯪꯕꯨ ꯀꯩꯅꯣꯃ ꯄꯩꯁꯥ ꯂꯇꯁꯤ ꯇꯧꯈ꯭ꯔꯕꯣ ꯄꯩꯁꯥ ꯂꯣꯠꯄꯤ ꯍꯧꯖꯤꯛ ꯁꯦꯚꯤꯡ ꯕꯣꯛꯁꯀꯨꯝꯕꯗ ꯇꯧꯕ꯭ꯔꯥꯅ
ꯑꯩꯌꯥ ꯐꯖꯅ ꯇꯥꯗ꯭ꯔꯥ
ꯄꯩꯁꯥ ꯄꯩꯁꯥ ꯂꯣꯠ ꯄꯤ ꯁꯦꯚꯤꯡ ꯕꯣꯛꯁ ꯑꯃ ꯇꯧꯕ꯭ꯔꯥꯅ
ꯍꯂꯣ
ꯇꯥꯕ ꯑꯣ ꯑꯣ ꯇꯥꯔꯦ ꯇꯥꯔꯦ
ꯑꯣꯀꯦ
ꯄꯩꯁꯥ ꯄꯩꯁꯥ ꯂꯣꯠꯄꯤ ꯁꯦꯚꯤꯡ ꯕꯣꯛꯁꯀꯨꯝꯕ ꯅꯪ ꯈ꯭ꯔꯤꯁꯃꯥꯁꯀꯤꯗꯃꯛꯇ ꯇꯧꯔꯝꯕ꯭ꯔꯣ ꯅꯍꯥꯟ ꯑꯉꯥꯡ ꯑꯣꯏꯔꯤꯀꯥꯟꯗ
ꯇꯧꯇꯦꯗ
ꯑꯁ ꯑꯩꯗꯤ ꯇꯧꯕꯅꯦ ꯃꯦꯃꯣꯔꯤ ꯌꯥꯝ ꯃꯦꯃꯣꯔꯤꯁꯤ ꯌꯥꯝ ꯂꯩꯕꯅꯦ
ꯑꯣ
ꯑꯉꯥꯡ ꯑꯣꯏꯕ ꯃꯇꯝꯗ ꯑꯩꯅ ꯅꯣꯡꯃꯩ ꯄꯥꯝꯃꯁꯤꯗꯤꯕ
ꯑꯣ ꯑꯩ ꯑꯩ ꯂꯥꯡꯉꯅꯤ ꯍꯥꯏꯌꯨꯀꯣ
ꯈꯔꯗꯤ ꯇꯥꯏ ꯑꯪ
ꯃꯠꯇ
ꯍꯦ ꯀꯩꯅꯣ ꯀꯣ ꯂꯤꯛ ꯊꯦꯡꯉꯤꯕ꯭ꯔꯣ
ꯎꯝ ꯌꯥꯝ ꯐꯩꯅ ꯅꯠꯇꯗ ꯑꯩꯅ ꯆꯥ ꯊꯛꯄꯗꯣ
ꯑꯣꯀꯦ
ꯊꯝ ꯎꯝ
ꯅꯪ ꯅꯪ ꯂꯨꯍꯣꯡꯒꯦ ꯈꯣꯠꯀꯦꯗꯤ ꯅꯣꯏ ꯅꯪ ꯅꯣꯏ ꯄꯦꯔꯦꯟꯁꯇ ꯇꯧꯕꯤꯔꯣ ꯅꯣꯏ ꯑꯟꯇꯤꯈꯣꯏ ꯇꯧꯕꯤꯒꯗ꯭ꯔꯣ
ꯈꯪꯗ꯭ꯔꯦ ꯑꯗꯨ ꯑꯗꯨ
ꯍꯥꯏꯕ ꯉꯝꯗ꯭ꯔꯤꯌꯦ
ꯑꯗꯨꯗꯤ ꯍꯥꯏ ꯐꯉꯗ꯭ꯔꯦ ꯑ
ꯃꯣꯏꯅ ꯇꯧꯗꯨꯅꯁꯨ ꯑꯩꯅ ꯑꯗꯨꯝ ꯇꯧꯕꯤꯔꯤꯉꯦꯗ ꯑꯗꯨꯒꯤꯗꯤ ꯋꯥꯔꯅꯨꯗ
ꯌꯥꯏꯅꯦꯦ
ꯐꯔꯤꯗ ꯅꯤꯒ ꯅꯤꯒ ꯑꯩ ꯌꯦꯔꯨꯝ ꯂꯥꯂꯣꯟꯕ ꯑꯩꯒꯤ ꯂꯥꯏꯞꯇ ꯊꯣꯛꯈ꯭ꯔꯅꯤꯅ ꯂꯥꯁꯇ ꯑꯣ ꯕꯤꯖꯤꯅꯦꯁꯃꯦꯟꯒ ꯇꯧꯔꯒ
ꯄꯩꯁꯥꯗꯤ ꯄꯥꯏꯗꯕ ꯄꯩꯁꯥ ꯄꯥꯏꯕ ꯁꯥꯕ ꯍꯥꯏꯅ
ꯑꯣ
ꯅꯪ ꯅꯕꯨ ꯄꯩꯁꯥꯅ ꯍꯦꯟꯅ ꯌꯥꯝꯃꯝꯅꯤ ꯑꯗꯨꯋꯥꯏꯗꯒꯤꯗꯤ
ꯌꯥꯝꯗꯗꯣ ꯑꯗꯨ ꯍꯥꯄꯥꯏꯗꯗ
ꯑꯦꯂꯔꯣ ꯁꯤꯔꯣ ꯅꯪꯒꯤ
ꯀꯥꯏꯅ ꯑꯦꯂ ꯁꯤꯔꯣꯗꯤ
ꯑꯦ ꯅ ꯂꯥꯛꯅꯤ ꯁꯤꯅ ꯀ꯭ꯔꯣꯔꯅꯤ ꯀꯩꯅꯣ
ꯌꯥꯎꯗꯗ ꯅꯤꯕꯤ ꯑꯩꯈꯣꯏꯗꯤ ꯕꯤꯅꯦ ꯍꯥꯏꯌꯣ
ꯕꯤ
ꯎꯝ
ꯕꯤꯗꯤ ꯀꯩꯅꯣ
ꯎꯝ
ꯕꯤꯂꯦꯟꯗ꯭ꯔ
ꯑ ꯅꯨꯄꯥ ꯑꯃꯒꯤ
ꯂꯨꯄꯥ ꯑꯃꯒꯤ ꯕꯤꯂꯤꯌꯟ ꯍꯥꯏꯔꯁꯨ ꯅꯨꯄꯥ ꯑꯃ ꯑꯃ ꯕꯤꯂꯤꯌꯟ ꯌꯥꯝꯗ꯭ꯔꯣ
ꯅꯣꯏ ꯑꯉꯥꯡ ꯑꯣꯏꯔꯤꯀꯥꯟꯗ ꯅꯣꯏ ꯈ꯭ꯔꯤꯁꯃꯥꯁꯇ ꯀꯔꯤ ꯎꯝ ꯀꯔꯝꯕ ꯍꯥꯏꯕꯗꯤ ꯑꯩꯈꯣꯏ ꯅꯨꯄꯥꯅ ꯅꯣꯡꯃꯩ ꯁꯅꯥꯏꯗꯅ ꯅꯣꯡꯃꯩ ꯀꯥꯞ ꯆꯣꯠꯄ ꯈꯣꯠꯄꯁꯨꯅꯥꯏꯗꯅ ꯅꯣꯏ ꯅꯨꯄꯤꯅ ꯀꯔꯤ ꯁꯥꯟꯔꯝꯕ꯭ꯔꯣ
ꯐꯨꯔꯤꯁꯅꯗꯦ꯫
ꯅꯨꯄꯥꯈꯣꯏꯗꯤ ꯌꯥꯝ ꯁꯥꯊꯤꯕꯅꯤꯅ ꯑꯗꯨꯗꯥ ꯇꯧꯕꯅꯤ꯫
ꯑꯩꯈꯣꯏꯗꯤ ꯁꯅꯔꯛꯇꯦꯗ꯫
ꯀꯩꯅꯣꯃꯗꯤ ꯁꯅꯥꯔꯝ꯫ ꯅꯨꯄꯤꯅ ꯀꯩꯅꯣꯃ ꯍꯥ
꯫ ꯑꯗꯨ ꯈꯛꯇꯪꯅꯤꯅ ꯅꯨꯄꯤꯒꯤꯗꯤ ꯂꯩꯇꯦꯗ ꯀꯔꯤ ꯁꯥꯟꯅꯒꯅꯤ ꯅꯣꯏ ꯅꯣꯡꯃꯩ ꯄꯥꯏꯔꯗꯤ ꯑꯩꯈꯣꯏꯅ ꯑꯗꯨꯝ ꯂꯩꯌꯦ꯫
ꯑꯣꯈꯤꯌꯦ꯫ ꯅꯣꯏ ꯅꯨꯄꯤꯗꯤ ꯅꯨꯡꯒꯨꯝꯕ ꯂꯥꯏꯟ ꯌꯦꯛꯑꯒ ꯆꯣꯡꯕ ꯈꯣꯠꯄꯗꯣ ꯁꯅꯥꯒꯗ꯭ꯔꯣ꯫
ꯅꯨꯡ ꯁꯥꯅꯩꯅ꯫
ꯑꯣꯈꯦ꯫
ꯅꯪ ꯀ꯭ꯂꯥꯁ ꯀꯌꯥꯗ ꯅꯨꯄꯥ ꯐꯥꯔꯁ ꯀꯣꯏꯒꯦ ꯅꯪ ꯅꯪꯒꯤ ꯐꯥꯔꯁ ꯀꯣꯏꯕꯗꯣ꯫
ꯍꯥ꯫
ꯎꯝ ꯑꯁ ꯑꯩꯈꯣꯏ ꯍꯌꯦꯡꯁꯦ ꯍꯣꯏ ꯑꯟꯇꯤ ꯃꯆꯥ ꯏꯆꯦ ꯏꯆꯦ ꯍꯥꯏꯈ꯭ꯔꯅꯤꯗ ꯑꯗꯨ ꯃꯆꯥꯒꯤ ꯕꯥꯔꯗꯦ ꯂꯩꯌꯦꯕ꯫
ꯎꯝ꯫
ꯑꯗꯨꯒꯤ ꯑꯩꯁꯦ꯫
ꯊꯕꯛ ꯆꯦꯜꯂꯅꯤ꯫
ꯊꯥꯕꯛ ꯆꯤꯟꯕ ꯌꯥꯏ꯫ ꯍꯣꯏ ꯍꯌꯦꯡꯗꯤ ꯈꯤꯇꯪ ꯆꯤꯟꯒꯗꯕ ꯃꯥꯜꯂꯦ ꯌꯥꯝꯗꯤ ꯆꯤꯜꯂꯣꯏꯗ ꯆꯤꯟꯕ ꯍꯥꯏꯕꯁꯤ ꯏꯚꯤꯅꯤꯡꯗꯣ꯫
ꯎꯝ꯫
ꯏꯚꯤꯅꯤꯡꯗ ꯉꯥꯛꯇ ꯆꯤꯟꯒꯅꯤꯅ ꯑꯇꯩꯗꯤ ꯀꯩꯁꯨ ꯌꯥꯝ
ꯑꯣꯈꯦ꯫ ꯍꯌꯦꯡꯅ ꯀꯩꯅꯣꯀꯣ ꯑꯣꯈꯦ꯫
ꯇꯥꯕ꯭ꯔꯥ꯫
ꯇꯥꯏꯌꯦ ꯇꯥꯏꯌꯦ꯫
ꯏꯚꯤꯅꯤꯡꯗ ꯑꯣꯏꯕꯅꯦ ꯑꯗꯨ ꯈꯪꯗꯦꯅꯦ ꯑꯁ꯫
ꯅꯪ ꯁꯥ ꯉꯥ ꯆꯥꯗꯕ ꯌꯥꯎꯕ꯭ꯔꯣ꯫
ꯑꯩꯅ ꯆꯥꯗꯕ꯭ꯔꯣ ꯌꯥꯎꯋꯦꯗ꯫
ꯌꯥꯎꯋꯦ꯫
ꯎꯝ꯫
ꯀꯔꯝꯕ꯫
ꯍꯨꯏ ꯆꯥꯗꯦ ꯍꯧꯗꯣꯡ ꯆꯥꯗꯦ ꯎꯝ꯫ ꯑꯗꯨꯒ ꯑꯝ ꯂꯝ ꯂꯝꯒꯤ ꯆꯤꯡ ꯂꯝꯒꯤ ꯑꯣꯛꯀꯨꯝꯕ ꯂꯩꯗꯅ ꯆꯤꯡꯗꯅ ꯆꯤꯡꯗ ꯆꯤꯡꯗ ꯌꯣꯛꯄꯗꯣ꯫ ꯑꯥ ꯑꯗꯨꯒꯨꯝꯕ ꯆꯥꯗꯦ ꯑꯗꯨꯒ ꯎꯆꯦꯛꯀꯨꯝꯕ ꯆꯥꯗꯦ ꯖꯪꯒꯜꯒꯤ ꯁꯥꯒꯨꯕ ꯑꯗꯨꯝꯐꯥꯎ ꯆꯥꯕ ꯍꯩꯇꯦ꯫
ꯉꯥꯅꯨ ꯀꯃꯥꯏꯅ ꯆꯥꯗꯕ ꯅꯝꯊꯤꯕꯒꯤꯔꯣ꯫
ꯎꯝ ꯑꯩꯅ ꯑꯗꯨꯝ ꯄꯥꯝꯗꯕ꯫
ꯑꯠꯁꯥ꯫
ꯑꯗꯨꯒ ꯊꯥꯔꯣꯏꯁꯨ ꯆꯥꯗꯦ꯫
ꯐꯔꯣꯏꯏ ꯆꯥꯗꯦ ꯈꯪꯃꯤꯗ ꯑ ꯊꯔꯣꯏ ꯆꯥꯗ꯭ꯔꯗꯤ ꯂꯣꯏꯔꯦ ꯑꯗꯨꯗꯤ
ꯑ ꯑ ꯑꯩ ꯊꯥꯎꯔꯣꯏ ꯆꯥꯅꯤꯡꯗꯦ ꯑꯗꯨ ꯃꯥꯏ ꯃꯅꯝꯗꯨ ꯑꯗꯨꯝ ꯊꯤꯌꯦꯕ
ꯑꯪ ꯅꯣꯡ ꯍꯥꯞꯄ꯭ꯔꯣ
ꯍꯥꯄꯦꯅ
ꯑꯦꯃꯤꯗꯤ
ꯌꯦꯁ
ꯅꯍꯥꯟ ꯅꯪꯒꯤ ꯄ꯭ꯔꯣꯐꯥꯏꯜ ꯕꯦꯛꯒ꯭ꯔꯥꯎꯟꯗ ꯂꯩꯕꯗꯨ ꯃꯗꯨꯒꯤ ꯑꯅ ꯄꯨ꯭ꯔꯣ ꯑꯇꯣꯞꯄꯅꯣ
ꯑꯗꯨꯗꯤ ꯌꯥꯗ꯭ꯔꯦ ꯑꯩꯅ ꯇꯨꯝꯕ ꯀꯥꯟꯗ ꯗꯨ ꯀꯅ ꯀꯥꯎꯗꯦ ꯐꯗ ꯑꯗꯨ
ꯌꯥꯏ ꯌꯥꯏ
ꯍꯩꯠ
ꯎꯝ
ꯍ ꯀꯥꯏꯗꯗ
ꯁꯥ ꯉꯥꯗꯤ ꯆꯥꯗꯕꯗꯤ ꯂꯩꯇꯦ ꯍꯣꯏ ꯆꯥꯅꯤꯡꯗꯕꯗꯤ ꯌꯥꯎꯋꯤꯗ ꯆꯥꯗꯕ ꯅꯠꯇꯦꯕ ꯑꯗꯨꯝ ꯆꯅꯤꯡꯗ ꯥꯏꯇꯔ
ꯑꯣ
ꯑꯩꯈꯣꯏ ꯁ꯭ꯋꯥꯏꯗꯗꯤ ꯍꯨꯏꯡꯕꯁꯨ ꯁꯤ ꯍꯥꯏꯕ ꯌꯥꯗ꯭ꯔꯗꯤꯅꯦꯝ ꯃꯤ ꯑꯩꯈꯣꯏ ꯁ꯭ꯋꯥꯏꯗꯗꯤ ꯑꯗꯨꯗ ꯆꯥꯏꯗꯅ ꯌꯥꯝ ꯅ ꯑꯩꯁꯨ ꯆꯥꯅꯤꯡꯕꯗꯤ ꯐꯥꯎꯗꯦ ꯆꯥꯗꯕꯗꯤ ꯅꯠꯇꯦꯗꯣ ꯆꯥꯅꯤꯡꯕ ꯐꯥꯎꯅꯤ ꯑꯗꯨꯒ ꯈꯥꯖꯤꯡ ꯆꯥꯕ ꯌꯥꯗꯦ ꯑꯗꯨꯒ ꯆꯤꯡꯒꯤ ꯈꯣꯏ ꯑꯃ ꯂꯩꯗꯅ ꯍꯧꯖꯤꯛ ꯈꯣꯏꯃꯨꯒꯨꯝꯕ ꯃꯗꯒꯨꯝꯕꯗ ꯃꯗꯨꯁꯨ ꯃꯔꯛ ꯃꯔꯛꯇ ꯑꯦꯂꯔꯖꯤ ꯊꯣꯛꯄ
ꯍ ꯑꯩ ꯆꯥꯗꯦꯗ ꯈꯖꯤꯡꯗꯤ ꯆꯥꯏꯌꯦ ꯑꯗꯣ ꯉꯥꯗꯁꯨ ꯀꯣ ꯉꯥ ꯂꯣꯏꯅ ꯆꯥꯕ꯭ꯔꯥ ꯉꯥꯗꯤ
ꯑꯩ ꯉꯥ ꯂꯣꯏ ꯆꯥꯏ ꯇꯧꯋꯦ ꯈꯥꯖꯤꯡ ꯈꯛꯇꯅꯤ ꯆꯥꯗꯕꯁꯦ
ꯑꯩꯗꯤ ꯉꯥꯗ ꯑꯃꯈꯛꯇ ꯆꯥꯏ
ꯑꯦ ꯉꯥꯥꯁ ꯑꯃꯈꯛꯇ ꯀꯔꯝꯕ
ꯅꯪ ꯈꯪꯕ꯭ꯔꯥ ꯄꯨꯛ ꯂꯥꯎꯕꯤ ꯍꯥꯏꯕꯗꯣ ꯃꯄꯨꯒ ꯌꯥꯝ ꯆꯥꯎꯕ ꯉꯥꯗꯣ ꯑꯗꯨ ꯉꯥꯗꯨ ꯉꯥꯛꯇ ꯆꯥꯏꯌꯦ ꯑꯗꯨꯁꯨ ꯑꯣꯜꯅꯤ ꯃꯀꯣꯛ
ꯑꯁ ꯂꯣꯏꯔꯤ ꯉ ꯊ
ꯑꯗꯨꯒꯤ
ꯉꯍꯥꯛ ꯀꯔꯥ ꯊꯣꯡꯑ ꯄꯤꯖꯛꯑꯅꯤ ꯅꯦꯛꯁ ꯇꯥꯏꯝ ꯑꯩꯅ
ꯑꯥ ꯑꯩ ꯑꯗꯨꯒꯨꯝꯕꯗ ꯁꯨꯡꯆꯥꯥ ꯆꯥꯗꯦ ꯑꯩ ꯆꯥꯅꯤꯡ ꯑꯩꯉꯣꯟꯗ ꯎꯝ ꯌꯥꯗꯦ
ꯀꯔꯤꯒꯤ ꯑꯦꯂꯔꯖꯤ ꯑꯃ ꯊꯣꯛꯄ꯭ꯔꯣ
ꯊꯣꯛꯇꯦ ꯑꯗꯨ ꯑꯣꯏꯔꯒꯁꯨꯀꯣ ꯑꯩꯅ ꯆꯥꯔꯒꯗꯤ ꯑꯩꯉꯣꯟꯗ ꯎꯝ ꯌꯥꯝ ꯅꯨꯡꯉꯥꯏꯇꯕꯗꯣ
ꯁꯤꯠ
ꯌꯥꯝꯅ ꯀꯩ ꯍꯥꯏꯒꯅꯤ
ꯅꯍꯥꯟ ꯑꯩ ꯗꯦꯜꯂꯤꯗ ꯂꯩꯕ ꯃꯇꯝꯗ ꯑꯩꯈꯣꯏ ꯃꯔꯨꯞ ꯅꯨꯄꯥꯗꯣ ꯃꯀꯥ ꯆꯥꯔꯝꯗꯕꯅꯦꯕ ꯃꯥꯁꯦ ꯆꯨꯆꯥ ꯆꯥꯗꯕ ꯃꯤꯅꯦꯕ ꯅꯍꯥꯟꯗꯒꯤ ꯆꯥꯅꯤꯡꯗ꯭ꯔꯒ꯫
ꯑꯥ꯫
ꯑꯩꯅ ꯅꯣꯡꯃꯥ ꯊꯣꯡꯈꯥꯏꯕ꯫ ꯑꯗꯨꯗꯒꯤ ꯃꯥ ꯈꯔꯑ ꯌꯦꯡꯒꯦ ꯍꯥꯏꯅ ꯌꯥꯝ ꯆꯥꯔꯣꯏꯅ ꯍꯥꯏꯔꯒ꯫ ꯃꯗꯨꯗꯒꯤꯅ‌ꯦ ꯃꯥ ꯄꯟꯒ꯭ꯔꯦ ꯆꯥꯕꯗ꯫
ꯑꯦ꯫
ꯅꯪꯕꯨꯁꯨ ꯑꯩꯅ ꯑꯃꯥꯏꯅ ꯇꯧꯍꯟꯒꯅꯤ꯫
ꯏꯁ ꯉꯝꯗ꯭ꯔꯦ ꯉꯝꯗ꯭ꯔꯦ ꯑꯩ ꯑꯩꯗꯤ ꯆꯥꯕ ꯌꯥꯗꯦ꯫
ꯃꯥ ꯐꯥꯔꯁꯇ ꯃꯥꯒꯤ ꯍꯧꯖꯤꯛ ꯑꯃ ꯁ꯭ꯂꯥꯝ ꯁ꯭ꯂꯥꯝ꯫